ꯑ ꯇꯥꯏꯌꯦ
ꯀꯃꯥꯏ ꯀꯃꯥꯏ ꯇꯧꯔꯤꯒꯦ
ꯅꯨꯡꯉꯥꯏꯔꯤꯌꯦ
ꯅꯪ ꯑꯣ ꯑꯩꯁꯨ ꯑꯗꯨꯝ ꯂꯩꯔꯤꯌꯦ ꯅꯪ ꯉꯍꯥꯟ ꯅꯥꯏꯌꯦ ꯈꯣꯠꯂꯦ ꯏꯁꯥ ꯅꯨꯡꯉꯥꯏꯇꯦꯅ ꯍꯥꯏꯔꯝꯕꯗꯣ ꯈꯔ ꯐꯔꯕꯣ
ꯎꯝ ꯈꯔ ꯐꯔꯦ ꯗꯣꯛꯇꯔ ꯆꯠꯂꯨꯔꯦ
ꯑꯣ ꯀꯩꯀꯩ ꯍꯥꯏꯔꯛꯀꯦ
ꯑꯩꯗꯣ ꯍꯥꯟꯅꯗꯒꯤ ꯈ꯭ꯋꯥꯡ ꯌꯥꯝ ꯅꯥꯒꯜꯂꯦꯕ
ꯑꯥ
ꯑꯗꯨꯗꯒꯤ ꯈ꯭ꯋꯥꯡꯗꯨꯁꯨ ꯌꯦꯡꯊꯣꯔꯛꯑꯦ ꯑꯗꯨꯒ ꯃꯥꯏꯁꯨ ꯐꯨꯔꯤ ꯍꯟꯗꯛꯇꯤ ꯌꯥꯝ ꯊꯣꯛꯑꯦꯕ ꯎꯔꯤꯡꯒꯨꯝꯕ ꯀꯩꯀꯥꯗꯣ
ꯑꯥ
ꯑꯗꯨꯗꯨꯁꯨ ꯌꯦꯡꯊꯣꯔꯛꯑꯦ ꯍꯤꯗꯥꯛ ꯍꯤꯗꯥꯛ ꯈꯔꯒ ꯒꯨꯂꯤꯒ ꯄꯤꯔꯛꯑꯦ ꯑꯗꯣ ꯍꯧꯖꯤꯛ ꯆꯥꯔꯤ
ꯑꯣ ꯑꯣ ꯑꯗꯨꯒ ꯑꯃꯨꯛ ꯑꯗꯨ ꯐꯈ꯭ꯔꯗꯤ ꯐꯈ꯭ꯔꯦ ꯐꯠꯇ ꯇꯥꯔꯗꯤ ꯑꯃꯨꯛ ꯆꯠꯇꯨꯏꯔꯥ ꯆꯦꯀꯞ
ꯑ ꯐꯠꯇ꯭ꯔꯀꯥꯟꯗꯗꯤ ꯑꯃꯨꯛ ꯆꯦꯛ ꯂꯥꯛꯑꯣ ꯍꯥꯏꯕ ꯊꯥ ꯑꯃ ꯊꯥ ꯑꯃ ꯆꯥꯔꯦꯗꯅ ꯒꯨꯂꯤꯁꯦ ꯑꯗꯨꯒ ꯊꯥꯃꯩ ꯃꯇꯨꯡꯗ ꯀꯩꯒꯨꯝꯕ ꯐꯔꯒꯗꯤ ꯐꯔꯦ ꯐꯠꯇ꯭ꯔꯒꯗꯤ ꯑꯃꯨꯛ ꯂꯥꯛꯑꯣꯅ ꯍꯥꯏꯔꯛꯑꯦ
ꯑꯣ ꯀꯩꯅꯣ ꯇꯧꯋꯦ ꯑ ꯐꯨꯔꯤ ꯇꯧꯋꯦꯅ ꯍꯥꯏꯖꯦ ꯍꯥꯏꯗꯤ ꯏꯁꯤꯡ ꯆꯥꯟꯅꯗꯕꯩ ꯑꯣꯏꯗꯣꯏꯔꯥ ꯅꯠꯇ꯭ꯔꯒꯅ ꯍꯥꯏꯗꯤ ꯆꯥꯟꯅꯗꯕ ꯇꯤꯀꯥ ꯇꯩꯕꯒꯤꯔꯥ ꯅꯠꯇ꯭ꯔꯒꯅ ꯏꯁꯥ ꯃꯅꯨꯡ ꯐꯠꯇꯕꯒꯤ ꯊꯤꯡꯕ ꯑꯣꯏꯗꯣꯏꯔꯥ ꯀꯩ ꯀꯩꯒꯤꯅꯣ
ꯑꯩꯖꯦ ꯑꯩꯖꯦ ꯀꯔꯝꯕ ꯑꯣꯏꯗꯣꯏꯅꯣꯗꯤ ꯈꯪꯗ꯭ꯔꯦꯕꯀꯣ ꯎꯝ ꯀꯨꯏꯔꯦ ꯊꯥ ꯑꯍꯨꯝ ꯃꯔꯤ ꯁꯨꯔꯦ ꯑꯩꯅ ꯍꯧꯔꯛꯏꯁꯦ
ꯎꯝ
ꯑꯃ ꯃꯤꯅ ꯁꯤꯖꯤꯟꯅꯩꯌꯦꯅ ꯀ꯭ꯂꯤꯟꯖꯤꯡ ꯑꯣꯏꯜ ꯑꯃ ꯁꯤꯖꯤꯟꯅꯔꯨꯔꯦ
ꯑꯥ
ꯑꯗꯨꯒꯤ ꯀ꯭ꯂꯤꯟꯖꯤꯡ ꯑꯣꯏꯜꯗꯣ ꯁꯤꯖꯤꯟꯅꯔꯨꯕꯗꯒꯤ ꯃꯥꯥꯏꯒꯤ ꯐꯨꯔꯤ ꯑꯃ ꯃꯅꯨꯡꯗ ꯃꯀꯨꯞ ꯃꯀꯨꯞ ꯊꯨꯡꯕꯤꯗꯣ
ꯎꯝ ꯎꯝ
ꯑꯗꯨꯒꯤꯗꯣ ꯊꯨꯡꯕ ꯍꯧꯔꯛꯑꯦ ꯑꯗꯨꯗꯒꯤ ꯄꯣꯠ ꯆꯩ ꯑꯩꯁꯨ ꯏꯊꯤ ꯅꯨꯡꯉꯥꯏꯅ ꯇꯩꯕꯤꯗ꯭ꯔꯦꯕ ꯑꯩꯁꯦ
ꯎꯝ
ꯑꯗꯨꯒ ꯌꯥꯎꯁꯪ ꯃꯇꯝꯒꯤ ꯀꯦꯕ ꯈꯣꯠꯄꯁꯨ ꯃꯌꯥꯝ ꯀꯦꯁꯟꯕꯅꯤꯅꯅꯦ ꯃꯥꯏꯗꯣ ꯁꯦꯡꯇꯣꯛꯇꯕꯤꯗ ꯐꯨꯟꯖꯜꯂꯒ ꯂꯩꯔꯝꯃꯅꯤꯕ ꯑꯗꯨꯒꯤ ꯍꯦꯠꯇ ꯃꯥꯏꯖꯦ ꯂꯥꯏꯕꯛꯀ ꯌꯦꯠꯂꯣꯝ ꯊꯪꯕ ꯈꯖꯥꯏꯒꯤꯁꯦ ꯁꯤꯁꯤꯗ ꯐꯨꯔꯤ ꯃꯀꯨꯞ ꯃꯀꯨꯞ ꯇꯧꯔꯒ ꯐꯨꯟꯖꯜꯂꯒ ꯂꯩꯕꯒꯤ ꯑꯃ ꯅꯥꯜꯂꯀꯥꯟꯗ ꯕꯨꯔꯨ ꯕꯨꯔꯨꯒ ꯂꯥꯎꯕꯗꯣ
ꯑꯥ
ꯑꯗꯨꯒꯨꯝꯕꯗꯣ ꯃꯌꯥꯝ ꯊꯣꯛꯑꯦ ꯑꯗꯨꯗꯒꯤ ꯑꯩꯅ ꯗꯣꯛꯇꯔ ꯆꯠꯄ ꯀꯥꯟꯗꯨꯗꯅꯦ
ꯎꯝ
ꯑꯩꯒꯤꯁꯦ ꯀꯃꯥꯏꯅ ꯇꯧꯗꯣꯏꯅꯣꯅ ꯍꯪꯕ ꯀꯥꯟꯗ ꯎ ꯐꯨꯟꯖꯜꯂꯒ ꯂꯩꯕꯩꯅꯦ ꯅꯪꯒꯤꯗꯣ ꯄ꯭ꯔꯗꯛ ꯑꯇꯣꯞꯄ ꯑꯃ ꯁꯤꯖꯤꯟꯅꯔꯁꯦꯅ ꯍꯥꯏꯔꯒ ꯃꯥꯅ ꯎꯝ ꯄ꯭ꯔꯗꯛ ꯃꯔꯤ ꯏꯔꯛꯑꯦ
ꯎꯝ
ꯑꯗꯨꯗꯣ ꯁꯤꯖꯤꯟꯅꯔꯤ ꯍꯧꯖꯤꯛꯇꯣ ꯑꯗꯨꯗ ꯈꯤꯇꯪꯗꯤ ꯐꯕ ꯃꯥꯜꯂꯦ ꯑꯩꯅ ꯁꯨꯝ ꯈꯟꯕꯗ
ꯑꯣ ꯃꯣꯏ ꯅꯪ ꯆꯥꯟꯅꯗꯕ ꯑꯣꯏꯔꯝꯒꯅꯤ ꯑꯗꯨꯗꯤ ꯑꯗꯨꯗꯣ ꯑꯁ ꯅꯪ ꯑꯩꯒꯤ ꯈꯪꯉꯝꯒꯅꯤ ꯑꯩ ꯆꯕꯥꯛ ꯆꯕꯥꯥꯛ ꯁꯨꯅꯒꯦꯕꯅ‌ꯦ ꯑꯩꯒꯤꯗꯤ ꯑꯗꯨꯝ ꯀꯩꯅꯣ ꯇꯧꯋꯦ ꯑꯩ ꯏꯁꯥꯅ ꯖꯣꯇꯣꯟ ꯇꯧꯔꯤꯉꯩ ꯑꯗꯨꯝ ꯐꯩꯌꯦ
ꯎꯝ
ꯑꯗꯨ ꯇꯧꯗ꯭ꯔꯗꯤ ꯑꯩꯒꯤꯗꯤ ꯃꯥꯏ ꯈꯛꯇꯪ ꯅꯠꯇꯦ ꯏꯁꯥ ꯃꯅꯨꯡꯗ ꯀꯔꯤꯅꯣ ꯁꯣꯛꯄꯅꯤꯅꯀꯣ
ꯎꯝ
ꯑꯗꯨꯅ ꯑꯗꯨꯃꯥꯏꯅ ꯆꯥꯕ ꯊꯛꯄ ꯀꯩꯀꯥ ꯑꯗꯩꯗꯤ ꯏꯁꯇ꯭ꯔꯦꯁ ꯀꯒ ꯑꯗꯨꯃꯥꯏꯅ ꯂꯥꯏꯅꯥ ꯑꯃ ꯌꯥꯎꯖꯕꯅꯤꯅ ꯃꯁꯥꯒꯤ
ꯍꯣꯏ
ꯑꯗꯨꯗꯨꯅ ꯊꯨꯡꯕ ꯑꯣꯏꯕꯅꯤꯅ ꯑꯩꯒꯤꯅ ꯑꯃꯨꯛ ꯑꯗꯨꯒꯨꯝꯕꯁꯤꯡꯗꯣ ꯂꯣꯏꯅ ꯀꯩꯅꯣ ꯇꯧꯕ ꯉꯝꯃꯗꯤ ꯑꯃꯨꯛ ꯎꯔꯤꯡꯁꯦ ꯑꯃꯨꯛ ꯊꯣꯛꯇꯦꯕꯀꯣ
ꯎꯝ
ꯑꯗꯨꯃꯥꯏꯅ ꯇꯧꯋꯦ ꯍꯧꯖꯤꯛꯄꯨꯗꯤ ꯊꯣꯛꯇ꯭ꯌꯦ ꯑꯩꯗꯣ ꯑꯗꯨꯝ ꯍꯥꯏꯗꯤ ꯍꯩꯔꯦ ꯀꯨꯏꯔꯛꯑꯕꯅꯤꯅ ꯍꯩꯔꯦꯕ
ꯑꯥ ꯑꯇꯣꯞꯄ ꯃꯄꯥꯟꯒꯤ ꯇꯩꯕ ꯈꯣꯠꯄꯗꯤ ꯀꯔꯤꯝꯇ ꯀꯥꯟꯅꯗꯦ
ꯑ ꯇꯩꯕꯁꯦ ꯗꯣꯛꯇꯔ ꯍꯥꯏꯗꯤ ꯃꯃꯥꯡꯗ ꯀꯩꯅꯣ ꯃꯣꯏꯒꯤ ꯗꯔꯃꯥꯇꯣꯂꯣꯖꯤꯁꯇ ꯌꯦꯡꯉ ꯇꯩꯕꯁꯦ ꯑꯗꯨꯝ ꯐꯩꯌꯦꯕꯀꯣ
ꯎꯝ
ꯑꯗꯨꯒ ꯃꯅꯨꯡ ꯍꯥꯏꯗꯤ ꯑꯩꯈꯣꯏꯒꯤ ꯃꯅꯨꯡꯗꯒꯤ ꯂꯥꯏꯌꯦꯡꯗꯕ ꯑꯣꯏꯕꯒꯤ ꯑꯗꯨꯝ ꯈꯔ ꯂꯩꯔꯒ ꯍꯉꯛꯄ ꯑꯣꯏꯕꯗꯣ
ꯎꯝ
ꯑꯗꯨꯗ ꯑꯣꯏꯕ ꯑꯃ ꯅꯪꯒꯤꯅ ꯆꯥꯟꯅꯗꯕ ꯇꯩꯕꯒꯤ ꯇꯧꯕꯅꯤꯗꯅ ꯑꯗꯨꯗꯨꯗꯤꯅꯦ ꯏꯃꯥꯟꯅꯕꯤ ꯑꯃꯁꯨ ꯇꯧꯋꯦꯕꯀꯣ
ꯎꯝ
ꯃꯥꯅ ꯃꯃꯥꯏꯗꯣ ꯑꯩꯈꯣꯏꯒꯤ ꯋꯦꯛꯁꯤꯡ ꯇꯧꯔꯨꯔꯒ ꯄꯦꯟꯗ ꯍꯥꯏꯕ꯭ꯔꯥ ꯄꯨ꯭ꯔꯤꯗ ꯍꯥꯏꯕ꯭ꯔꯥ ꯏꯔꯨꯖꯔꯨꯏꯌꯦ
ꯑꯥ
ꯑꯗꯨꯗꯒꯤ ꯃꯥꯁꯨ ꯍꯦꯛꯇ ꯅꯪꯅ ꯇꯧꯔꯤꯕꯗꯨꯗꯤ ꯀꯩꯁꯨꯝꯕ ꯅꯠꯇꯦ ꯃꯥꯗꯤ ꯃꯌꯥꯝ ꯇꯧꯋꯦꯕꯀꯣ ꯑꯗꯨ ꯑꯗꯨꯒ ꯃꯥꯁꯨ ꯑꯗꯨꯝ ꯑꯗꯨꯃꯥꯏꯅ ꯗꯣꯛꯇꯔꯗ ꯌꯦꯡꯉꯒ ꯑꯗꯨꯝ ꯐꯈꯤꯕ ꯃꯣꯏꯅ ꯄꯤꯔꯛꯄ ꯀꯥꯔꯠ ꯀꯃꯥꯏꯅ ꯇꯩꯔꯒ
ꯎꯝ
ꯑꯗꯨꯗꯨꯒ ꯑꯩꯒꯤꯁꯤꯅ ꯑꯗꯨ ꯅꯠꯇꯕ ꯍꯣꯏ ꯃꯌꯥꯝ ꯊꯣꯛ ꯊꯣꯛꯄ ꯃꯇꯝꯗꯕꯨꯗꯤ ꯇ ꯇꯩꯕꯗꯣ ꯐꯩꯌꯦꯕ ꯁꯠ ꯁꯠ ꯀꯪꯁꯤꯜꯂꯦꯕ
ꯎꯝ
ꯑꯗꯣ ꯑꯩꯒꯤꯗꯤ ꯑꯃꯨꯛ ꯄꯤꯁꯤ ꯑꯣꯗꯤ ꯂꯩꯕꯅꯤꯅ ꯃꯁꯥꯅ ꯏꯁꯥꯅ ꯀꯩꯀꯥ ꯆꯥꯕ ꯊꯛꯄ ꯁꯦꯝꯕ ꯑꯗꯨꯒ ꯍꯣꯔꯃꯣꯟꯗꯣ ꯐꯖꯅ ꯍꯦꯟꯕꯗꯣ ꯂꯦꯚꯦꯜ ꯑꯃꯗ ꯊꯝꯕꯗꯣ ꯑꯗꯨꯗꯣ ꯑꯗꯨꯃꯥꯏꯅ ꯊꯝꯃꯀꯥꯟꯗ ꯑꯩ ꯇꯞꯅ ꯃꯇꯣꯝꯗ ꯃꯇꯣꯝꯇ ꯃꯁꯥꯃꯅꯨꯡꯗꯒꯤ ꯃꯇꯣꯝꯇ ꯐꯖꯔꯛꯑꯦꯕ
ꯎꯝ
ꯍꯥꯏꯗꯤ ꯑꯩ ꯀꯩꯅꯣꯗ ꯗꯣꯛꯇꯔ ꯍꯧꯖꯤꯛꯀꯤ ꯗꯔꯃꯥꯇꯣꯂꯣꯖꯤꯁ ꯑꯃꯗ ꯌꯦꯡꯉꯝꯕꯁꯦ ꯈ꯭ꯋꯥꯏ ꯐꯥꯔꯁꯇ ꯁꯤꯗꯗꯤ ꯐꯩꯌꯦꯕ ꯑꯗꯒꯤ ꯑꯃꯨꯛ ꯍꯧꯔꯛꯄꯅꯦꯕ ꯑꯗꯨꯝ ꯍꯥꯏꯗꯤ ꯃꯥꯒꯤ ꯍꯧꯕꯐꯝ ꯃꯇꯝ ꯑꯃ ꯍꯥꯏꯇꯥꯔꯦꯅꯦ ꯆꯍꯤ ꯑꯗꯨꯒꯤ ꯊꯥꯁꯤꯗ ꯇꯧꯈꯤꯕꯅꯤ ꯃꯊꯪꯒꯤꯁꯨ ꯑꯣꯜꯂꯛꯄꯗ ꯁꯤꯗ ꯑꯃꯨꯛ ꯇꯧꯕ ꯍꯥꯏꯅ ꯇꯧꯔꯛꯑꯦꯕꯀꯣ ꯑꯗ ꯏ ꯗꯣꯛꯇꯔ ꯁꯤꯜꯂꯦ ꯑꯗꯨꯗꯨꯒ ꯑꯗꯨꯃꯥꯏꯅ ꯄꯤꯁꯣꯗꯤꯗꯣ ꯈꯪꯉꯛꯑꯦꯗꯅ ꯑꯗꯨꯗꯒꯤ ꯑꯗꯨꯗ ꯑꯣꯏꯅ ꯀꯩꯅꯣ ꯇꯧꯔꯦ ꯃꯥꯏꯗ ꯃꯥꯏ ꯇꯩꯕꯁꯤꯗꯤ ꯑꯗꯨꯝ ꯅꯣꯔꯃꯦꯜ ꯍꯥꯏꯗꯤ ꯇꯤꯟꯖꯔ ꯑꯃ ꯇꯣꯅꯔ ꯃꯣꯏꯆꯔꯥꯏꯖꯔ ꯑꯗꯨꯒ ꯇꯣꯅꯔꯗꯤ ꯌꯥꯎꯕ ꯌꯥꯎꯗꯦ ꯁꯟꯁ ꯐꯀ꯭ꯔꯤꯟ ꯑꯃ ꯁꯨꯃꯥꯏꯅ ꯁꯤꯖꯤꯟꯅꯕ ꯑꯗꯨꯗꯨꯒ ꯑꯁꯤꯈꯛꯇꯪꯅꯤ ꯁꯤꯖꯤꯟꯅꯕꯁꯦ ꯑꯇꯩ ꯀ ꯁꯦꯔꯝ ꯅꯨꯡꯅꯝ ꯀꯩꯁꯨ ꯁꯤꯖꯤꯟꯅꯗꯦꯕꯀꯣ
ꯎꯝ
ꯑꯗꯨꯗꯨꯒ ꯑꯗꯨꯝ ꯍꯧꯖꯤꯛꯁꯨ ꯑꯗꯨꯝ ꯁꯨꯃꯥꯏꯅ ꯑꯗꯨꯝ ꯀꯩꯅꯣꯅꯦ ꯍꯥꯏꯗꯤ ꯌꯥꯝ ꯀꯥ ꯍꯦꯟꯅ ꯇꯩꯕ ꯈꯣꯠꯄ ꯀꯩꯁꯨ ꯇꯧꯗꯦꯕ
ꯍꯣꯏ
ꯑꯗꯨꯗꯨꯒ ꯑꯗꯨꯝ ꯃꯁꯥꯅ ꯃꯅꯨꯡꯗꯒꯤ ꯀꯩꯅꯣ ꯇꯧꯔꯛꯑꯗꯤ ꯎꯝ ꯃꯁꯥꯅ ꯑꯗꯨꯝ ꯐꯕꯗꯣ ꯑꯣꯏꯌꯦꯕꯀꯣ
ꯎꯝ
ꯑꯗꯣ ꯍꯧꯖꯤꯛ ꯑꯩꯒꯤꯗꯤ ꯍꯥꯏꯗꯤ ꯀꯩꯅꯣꯒꯨꯝꯕ ꯄꯦꯔꯦꯠ ꯀꯨꯝꯕ ꯂꯥꯛꯑꯝꯗꯥꯏꯗ ꯑꯃ ꯑꯅꯤ ꯈꯛꯇꯪꯕꯨꯗꯤ ꯊꯣꯛꯑꯦ ꯑꯗꯨ ꯑꯣꯏꯔꯁꯨ ꯑꯍꯠꯇ ꯍꯥꯟꯅꯅꯤꯡꯕ ꯃꯌꯥꯝ ꯃꯌꯥꯝ ꯊꯨꯡꯕꯗꯣ ꯑꯗꯨꯃꯥꯏꯅꯗꯤ ꯀꯩꯁꯨ ꯊꯨꯡꯗꯦ ꯃꯌꯥꯝ ꯐꯔꯦ ꯍꯧꯖꯤꯛꯇꯤ ꯑꯥ
ꯍꯅ ꯀꯩꯝꯇ ꯊꯨꯡꯉꯛꯇꯕꯤꯗꯕꯒꯤꯅꯦ ꯍꯟꯗꯛ ꯈꯔ ꯊꯨꯡꯉꯛꯄꯗ ꯊꯋꯥꯏꯗꯣ ꯌꯥꯝ ꯅꯨꯡꯉꯥꯏꯇꯕꯗꯣ
ꯃꯥꯅꯦ
ꯀꯞꯅꯤꯡꯉꯦ ꯃꯤꯡꯁꯦꯟꯒꯁꯦ ꯌꯦꯡꯅꯤꯡꯗ꯭ꯔꯕꯅꯦꯃꯤ ꯑꯩꯁꯦ
ꯑꯩꯒꯤ ꯁꯨꯛꯌꯦꯡ ꯌꯦꯡꯗꯦ ꯈꯪꯕ꯭ꯔꯥ
ꯈꯨꯠꯁꯦ ꯑꯗꯨꯝꯅꯦ ꯃꯦꯠꯅꯤꯡꯉꯒ ꯂꯩꯕꯗꯣ ꯍꯥꯏꯗꯤ ꯐꯨꯔꯤ ꯃꯀꯨꯞ ꯃꯀꯨꯞ ꯃꯌꯥꯝꯗꯣ ꯎꯝ ꯑꯗꯨꯅꯦ ꯅꯨꯡꯉꯥꯏꯇꯦ ꯑꯗꯩꯅꯦ ꯅꯥꯔꯛꯑꯦꯅ ꯇꯧꯔꯤꯁꯤꯁꯨꯅꯦ ꯄꯩꯁꯥ ꯈꯨꯠ ꯆꯪꯉꯝꯅꯤꯀꯣ
ꯃꯥꯥꯟꯅꯦꯩ ꯃꯥ ꯌꯦꯡꯕꯗꯣ ꯄꯩꯁꯥ ꯌꯥꯝ ꯆꯪꯕꯅꯦ ꯍꯥꯏꯕ
ꯑꯗꯨꯅꯦ ꯃꯥꯥꯏꯒꯤꯗ ꯌꯦꯡꯕ
ꯌꯦꯡꯕꯗꯨꯗꯤ ꯒꯣꯔꯃꯦꯟꯗ ꯌꯦꯡꯉꯨꯔꯕꯅꯤꯅ ꯇꯤꯀꯦꯠꯇꯨꯗꯤ ꯂꯨꯄꯥ ꯇꯔꯥ ꯈꯛꯇꯅꯦꯕ ꯎꯝ
ꯑꯗꯨꯒ ꯃꯣꯏꯅ ꯏꯔꯛꯄ ꯍꯤꯗꯥꯛꯁꯦ ꯂꯩꯕꯗꯅꯦꯕ ꯄꯩꯁꯥ ꯃꯌꯥꯝ ꯇꯤꯡꯉꯤꯁꯦ
ꯎꯝ ꯃꯥꯅꯦ
ꯁꯤꯁꯤꯅ ꯄꯨꯔꯥ ꯐꯅꯤ ꯍꯥꯏꯕꯕꯨꯗꯤ ꯈꯪ ꯗꯦꯀꯣ ꯑꯗꯨꯑꯣꯏꯁꯨ ꯐꯗ ꯐꯗꯕ ꯃꯥꯟꯕꯗꯣ ꯇꯥꯡꯉꯕꯅꯤꯅ
ꯐꯗꯤ ꯐꯕꯅꯦ ꯀꯪꯁꯤꯟꯕꯅꯦꯕꯀꯣ ꯌꯥꯝꯅ ꯑꯃ ꯑꯩꯒꯤ ꯃꯃꯥꯡꯒꯤ ꯍꯧꯖꯤꯛꯀꯤ ꯑꯩꯅ ꯏꯍꯥꯟ ꯍꯥꯟꯅ ꯌꯦꯡꯕ ꯀꯥꯟꯁꯤꯗꯅꯦ ꯑꯇ ꯏ ꯀ꯭ꯂꯤꯟꯖꯔ ꯑꯗꯨꯒ ꯀ꯭ꯂꯤꯟꯖꯔꯅꯦ ꯃꯣꯏꯆꯔꯥꯏꯖꯔꯅꯦ ꯁꯟꯁ꯭ꯀ꯭ꯔꯤꯟꯅꯦ ꯑꯗꯨꯗꯨꯒ ꯃꯣꯏꯅ ꯑꯃ ꯏꯁꯄꯣꯠꯇ ꯇꯩꯅꯤꯡꯉꯥꯏ ꯑꯃ ꯄꯤꯔꯛꯑꯦꯕꯀꯣ
ꯎꯝ
ꯄꯩꯁꯥꯗꯤ ꯂꯤꯁꯤꯡ ꯑꯃ ꯆꯅꯤꯄꯥꯟ ꯄꯤꯌꯦꯕ ꯍꯧꯖꯤꯛꯀꯤ ꯃꯥꯁꯤꯅ ꯏꯇꯥꯡ ꯇꯥꯡꯉꯦꯕꯀꯣ ꯀꯣ ꯑꯇꯩ ꯂꯤꯁꯤꯡ ꯃꯉꯥꯃꯨꯛ ꯆꯪꯉꯦꯕ ꯑꯩꯒꯤ ꯑꯍꯥꯟꯕꯒꯤ ꯍꯧꯖꯤꯛꯀꯤ ꯂꯩꯕꯁꯤꯗ ꯑꯗꯨꯝ ꯐꯦꯁ ꯋꯥꯁ ꯀꯩꯀꯥꯗꯨꯕꯨꯗꯤ ꯀꯩꯁꯨ ꯌꯥꯝ ꯇꯥꯡꯕ ꯑꯣꯏꯗꯦꯕꯀꯣ ꯑꯗꯨꯗꯨꯒ ꯁꯟꯁꯀ꯭ꯔꯤꯟꯒ ꯍꯧꯖꯤꯛꯀꯤꯁꯤꯒꯅ ꯈꯔ ꯇꯥꯡꯉꯦ ꯁꯟꯁꯀ꯭ꯔꯤꯟꯁꯤꯅ ꯂꯨꯄꯥ ꯆꯥꯇ꯭ꯔꯦꯠꯂ ꯑꯗꯨꯃꯥꯏꯅ ꯄꯤꯕꯀꯣ ꯑꯗꯨꯗꯨꯒ ꯀꯩꯅꯣ ꯇꯧꯋꯦ ꯁꯟꯁꯀ꯭ꯔꯤꯟꯗꯨꯁꯨ ꯌꯥꯝ ꯅꯨꯡꯉꯥꯏ ꯍꯧꯖꯤꯛꯐꯥꯎ ꯁꯤꯖꯤꯟꯅꯔꯤꯕ ꯑꯗꯨꯒꯤ ꯁꯟꯁꯀ꯭ꯔꯤꯟꯗꯨꯗꯤ ꯑꯩꯗꯣ ꯑꯗꯨꯝ ꯃꯥꯗ ꯑꯩꯉꯣꯟꯗ ꯆꯥꯟꯅꯈꯤꯕ ꯑꯣꯏꯕꯒꯤ ꯑꯗꯨꯗꯨꯒ ꯑꯃ ꯑꯃ ꯂꯥꯏꯠ ꯋꯦꯠ ꯑꯣꯏꯔꯒ ꯑ ꯃꯥꯏꯗꯣ ꯑꯣꯏꯂꯤ ꯑꯣꯏꯕꯗꯣ ꯐꯍꯟꯕꯗꯣ ꯑꯗꯨꯃꯥꯏꯅ ꯑꯣꯏꯕꯒꯤ ꯑꯗꯨꯗꯣ ꯑꯗꯨꯝ ꯁꯟꯁꯀ꯭ꯔꯤꯟꯗꯤ ꯍꯧꯖꯤꯛꯀꯤꯗꯣ ꯑꯗꯨꯝ ꯁꯤꯖꯤꯟꯅꯩꯌꯦ ꯑꯗꯨꯒ ꯑꯇꯩ ꯀ꯭ꯂꯤꯟꯖꯔ ꯑꯗꯒꯤ ꯃꯣꯏꯔꯥꯏꯖꯔ ꯀꯩꯀꯥꯗꯨꯕꯨꯗꯤ ꯑꯇꯣꯞꯄ ꯁꯤꯜꯂꯦꯕꯀꯣ
ꯍꯣꯏ
ꯑꯗꯨꯃꯥꯏꯅ ꯇꯧꯋꯦ ꯑꯗꯣ ꯍꯧꯖꯤꯛꯀꯤ ꯑꯃ ꯆꯅꯤꯄꯥꯟ ꯄꯤꯕꯁꯦ ꯁ꯭ꯄꯣꯔꯠ ꯏꯁ꯭ꯄꯣꯠꯇ ꯇꯩꯕꯁꯦ ꯐꯩꯌꯦꯕ ꯌꯥꯝ ꯊꯨꯅ ꯀꯪꯁꯤꯜꯂꯦ ꯑꯗꯨꯗꯨꯒ ꯑꯃ ꯀꯪꯁꯤꯜꯂꯒ ꯃꯇꯣꯝꯗ ꯀꯩꯅꯣꯗꯣ ꯑꯉꯧꯕ ꯀꯃꯥꯏꯅꯤ ꯋꯥꯏꯠ ꯍꯦꯠꯁꯀꯤ ꯇꯥꯏꯞꯇ ꯃꯁꯥ ꯃꯊꯣꯟꯗ ꯀꯩꯅꯣ ꯇꯣ ꯂꯥꯛꯆꯕꯗꯣ ꯊꯣꯛ ꯇꯕꯗꯣ ꯑꯗꯨꯃꯥꯏꯅ ꯇꯧꯋꯦ ꯑꯗꯨꯗꯨꯒ ꯑꯃ ꯗꯥꯛꯁꯨ ꯇꯥꯍꯧꯗꯕꯗꯣ
ꯑꯣ
ꯑꯗꯨꯃꯥꯏꯅ ꯇꯧꯋꯦꯕ
ꯑꯩꯉꯣꯟꯗꯁꯨ ꯃꯣꯂꯣꯝ ꯃꯆꯥ ꯑꯃ ꯂꯩꯕꯤꯔꯛꯑꯦꯕꯀꯣ ꯑꯁꯤꯁꯦ ꯇꯩꯔꯦꯗꯅ ꯃꯄꯥ ꯃꯄꯥꯗꯨꯗ ꯑꯗꯨꯒ ꯊꯥꯔꯇꯤ ꯃꯤꯅꯠ ꯂꯩꯔꯒ ꯊꯥꯗꯣꯛꯑꯣꯅ ꯍꯥꯏꯕ
ꯑ
ꯑꯗꯣ ꯈꯔꯗꯤ ꯀꯪꯗꯤ ꯀꯪꯁꯤꯟꯕ ꯃꯥꯜꯂꯦ ꯑꯗꯨꯒ ꯋꯥ꯭ꯏꯠ ꯑꯦꯠꯁꯀꯨꯝꯕ ꯊꯣꯡꯂꯛꯄꯗꯣ ꯑꯗꯨꯗꯤ ꯊꯣꯛꯇꯦꯕꯣ
ꯑꯣ ꯑꯗꯨ ꯑꯗꯨꯗꯤ ꯅꯪꯒꯤꯗꯨꯅ ꯑꯃ ꯑꯩꯈꯣꯏꯒꯤ ꯕꯝꯁ ꯕꯝꯁ ꯇꯥꯏꯞꯇ ꯑꯣꯏꯕꯗꯣ ꯑꯣꯏꯕꯒꯤꯅꯦꯕꯀꯣ
ꯎꯝ
ꯑꯩꯈꯣꯏꯒꯤꯅ ꯄꯨꯔꯥ ꯍꯥꯏꯗꯤ ꯑꯃ ꯃꯇꯣꯟ ꯃꯇꯣꯟ ꯑꯉꯧ ꯑꯉꯧꯕ ꯑꯣꯏꯕꯗꯣ ꯑꯣꯏ ꯑꯣꯏꯌꯦꯕ ꯑꯩꯒꯤꯁꯤꯅ ꯍꯥꯏꯗꯤ ꯌꯥꯝ ꯄꯨꯈꯠꯂꯒ ꯌꯥꯝ ꯅꯥꯕꯗꯣ
ꯎꯝ
ꯑꯁ ꯑꯃ ꯐꯨꯔꯤ ꯅꯪ ꯍꯥꯏꯒꯔꯥ ꯐꯨꯔꯤ ꯈꯤꯇꯪ ꯊꯨꯡꯕꯗ ꯄꯥꯏꯕꯗ ꯒ꯭ꯔꯨꯝ ꯒ꯭ꯔꯨꯝ ꯂꯥꯎꯔꯒ
ꯍꯣ ꯍꯣ ꯍꯣꯏ
ꯇꯦꯟ ꯍꯥꯏꯗ꯭ꯔꯥ ꯑꯩꯒꯤꯗꯤ ꯃꯥꯏꯗꯣ ꯍꯥꯏꯗꯤ ꯂꯥꯏꯕꯛꯁꯤꯗꯤ ꯈꯔ ꯀꯣꯟꯅ ꯌꯥꯎꯔꯛꯑꯦ ꯃꯥꯏ ꯈꯖꯥꯏꯁꯦ ꯁꯤ ꯑꯅꯤꯁꯤꯗ ꯑꯃ ꯆꯕꯥꯛ ꯆꯕꯥꯛ ꯊꯨꯡꯉꯒ ꯑꯃꯒ ꯑꯃꯒ ꯀꯩꯁꯨ ꯏꯟꯖꯟꯅꯔꯒꯁꯨ ꯊꯨꯡꯕ ꯑꯣꯏꯕꯒꯤ ꯑꯃ ꯇꯨꯡꯊꯣꯔꯛꯑꯒ ꯌꯥꯝ ꯅꯥꯕꯗꯨꯣ ꯏꯁꯀꯤꯟꯗꯨꯗ ꯑꯃ ꯃꯔꯤꯡ ꯆꯜꯂꯛꯄꯒꯤ ꯅꯥꯕꯗꯣ ꯑꯗꯨꯃꯥꯏꯅ ꯇꯧꯋꯦ ꯑꯗꯒꯤꯗꯤ ꯁꯣꯏꯗꯅ ꯅꯨꯡꯗꯥꯡꯗꯨꯒꯨꯝꯕꯁꯨ ꯍꯥꯒꯠꯆꯔꯛꯄꯁꯨ ꯌꯥꯎꯋꯦ ꯑꯗꯨꯒꯨꯝꯕꯗꯒ ꯍꯣꯠꯇꯠꯂꯒ ꯏꯒ ꯊꯣꯛꯑ ꯂꯩꯔꯝꯕ ꯅꯣꯡꯉꯥꯜꯂꯒ
ꯑꯁ
ꯑꯗꯨꯃꯥꯏꯅ ꯑꯃ ꯌꯥꯝ ꯅꯨꯡꯉꯥꯏꯇꯕꯗꯣ ꯑꯗꯒꯤꯗꯤ ꯅꯨꯡꯁꯥꯒꯨꯝꯕ ꯑꯗꯩꯗꯤ ꯒꯥꯔꯤ ꯃꯆꯥ ꯇꯣꯡꯉꯒ ꯀ ꯑꯗꯨꯃꯥꯏꯅ ꯃꯤꯁꯨ ꯀꯨꯞꯁꯟꯗꯕꯤꯗ ꯆꯠꯂꯨꯔꯗꯤ ꯍꯥꯀꯠꯆꯕ ꯍꯧꯔꯛꯑꯅꯤ ꯑꯗꯨꯃꯥꯏꯅ ꯇꯧꯋꯦ ꯑꯗꯨꯅ ꯎꯝ ꯈꯪꯗꯦ ꯌꯥꯝ ꯅꯨꯡꯉꯥꯏꯇꯕꯅꯦ ꯃꯥꯏꯗ ꯐꯨꯔꯤ ꯊꯨꯡꯕꯁꯦ
ꯍꯣꯏ ꯑꯩꯁꯦ ꯃꯅꯦ ꯃꯥꯏꯁꯦ ꯃꯔꯦꯡ ꯃꯔꯦꯡ ꯆꯠ ꯁꯥꯅꯤ ꯑꯁ ꯈꯪꯗꯦ ꯄꯩꯁꯥ ꯈꯔ ꯊꯥꯗꯔꯕꯅꯤꯅ ꯐꯖꯔꯅꯤ
ꯎꯝ ꯐꯅꯤ ꯐꯅꯤ ꯐꯕꯅꯦ ꯑꯗꯨ ꯐꯖꯅ ꯑꯗꯨꯝ ꯃꯣꯏꯅ ꯍꯥꯏꯕ ꯀꯩꯀꯥ ꯑꯗꯨ ꯇꯩꯕ ꯑꯗꯨꯝ ꯆꯥꯕ ꯊꯛꯄ ꯑꯗꯨꯃꯥꯏꯅ ꯐꯖꯅ ꯇꯧꯕꯔ ꯑꯗꯨ ꯑꯗꯨꯝ ꯐꯕꯅꯦ
ꯍꯣꯏ
ꯑꯩ ꯅꯪꯗꯣ ꯅꯍꯥꯟ ꯍꯥꯏꯐꯦꯠ ꯅꯥꯏ ꯍꯥꯏꯔꯝꯕꯗꯨꯗ ꯍꯪꯉꯛꯏꯅꯦ ꯀꯃꯥꯏ ꯇꯧꯒꯔꯥꯖꯥꯠꯅꯣ ꯃꯁꯤꯕꯨ ꯀꯩꯝꯇꯁꯨ ꯍꯥꯏ ꯍꯣꯏ ꯍꯣꯏ ꯍꯣꯏ ꯐꯔꯦ ꯐꯔꯦ ꯊꯝꯃꯦꯀꯣ
ꯊꯝꯃꯣ ꯍꯣꯏ ꯍꯣꯏ ꯊꯝꯃꯦ ꯊꯝꯃꯦ ꯎꯝ